ꯑꯥ ꯍꯂꯣ
ꯍꯂꯣ ꯃꯔꯨꯞ ꯇꯥꯕ꯭ꯔꯣ
ꯑ ꯇꯥꯏꯌꯦ ꯃꯔꯨꯞ ꯑꯁ ꯃꯔꯨꯞꯀꯤ ꯈꯣꯟꯖꯦꯜ ꯇꯥꯗꯕ ꯀꯨꯏꯔꯦꯍꯦ ꯍꯣꯏꯅꯦ ꯑꯩꯗꯤ ꯐꯣꯟ ꯐꯣꯟ ꯇꯧꯔꯛꯏꯁꯦ ꯀꯅꯥꯅꯣ ꯉꯁꯥꯏꯗꯩ ꯈꯜꯂꯨꯔꯝꯅꯤ ꯃꯔꯨꯞ ꯃꯔꯨꯞ ꯑꯣꯏ ꯂꯤꯂꯩꯔꯝꯃꯦ
ꯑꯅꯧꯕ ꯑꯗꯣ ꯚꯥꯏ ꯅꯪꯁꯦ ꯍꯥꯟꯅ ꯑꯅꯥ ꯑꯌꯦꯛ ꯌꯥꯝ ꯌꯥꯎꯒꯟꯕꯗꯣ ꯍꯟꯗꯛꯇꯤ ꯀꯃꯥꯏ ꯇꯧꯒꯦ ꯅꯣꯡꯖꯨ ꯅꯨꯡꯁꯥ ꯐꯤꯕꯝꯁꯤꯅꯒ ꯕꯥ ꯂꯥꯛꯄꯅꯤꯅ ꯇꯤ ꯀꯃꯥꯏ ꯇꯧꯒꯦ
ꯃꯥꯅꯦ ꯇꯧꯔꯤꯁꯦ ꯑꯉꯥꯡ ꯑꯣꯏꯔꯥꯉꯩꯗꯗꯤ ꯑꯩꯁꯨ ꯈꯔ ꯏꯁꯥꯁꯦ ꯁꯣꯛꯀꯟꯕꯅꯤꯅ ꯍꯧꯖꯤꯛꯇꯤ ꯍꯛꯆꯥꯡ ꯁꯥꯖꯦꯟ ꯈꯔ ꯁꯥꯟꯅꯕ ꯆꯥꯕ ꯊꯛꯄ ꯈꯔ ꯌꯦꯡ ꯑꯗꯨ ꯇꯧꯔꯒ ꯂꯩꯌꯦ ꯌꯦꯡꯗꯕꯁꯨ ꯌꯥꯗꯦ ꯍꯧꯖꯤꯛꯇꯤ ꯅꯣꯡꯖꯨ ꯅꯨꯡꯁꯥꯁꯦ ꯄꯨꯔꯥ ꯇꯥꯏꯑꯣꯟꯅꯔꯦꯕ ꯍꯥꯟꯅꯗꯧꯅ ꯑꯣꯏꯗ꯭ꯔꯦꯕ ꯄꯨꯔꯥ ꯇꯥꯏꯑꯣꯟꯅꯔꯦꯕ ꯎ ꯀꯛꯊꯠꯄ ꯌꯥꯟꯊꯠꯄ ꯃꯌꯥꯝ ꯇꯧꯕꯩꯅ
ꯑꯉꯥꯡ ꯑꯣꯏꯔꯤꯉꯩꯒ ꯃꯇꯝ ꯃꯇꯝ ꯆꯥꯅ ꯅꯣꯡ ꯆꯨꯕ ꯃꯇꯝ ꯆꯥꯅ ꯀꯥꯂꯦꯟ ꯃꯇꯝ ꯂꯥꯛꯄ ꯑꯗꯨꯒꯨꯝꯕꯗꯨ ꯍꯧꯖꯤꯛꯇꯤ ꯌꯥꯝ ꯊꯤꯅ ꯍꯣꯡꯉꯕꯅꯤꯅ ꯂꯩꯅꯥꯁꯨ ꯖꯥꯠ ꯖꯥꯠ ꯂꯥꯛꯑꯦ ꯃꯔꯨꯞꯈꯣꯏꯗꯤ ꯀꯦꯝ ꯅꯥꯗ꯭ꯕꯔꯥ ꯁꯤ ꯍꯪꯉꯛꯀꯦꯅ ꯇꯧꯔꯛꯏꯅꯦ ꯑꯩꯁꯨ ꯃꯄꯥꯟꯗ ꯂꯩꯕꯅꯤꯅ ꯃꯄꯥꯟꯗ ꯑꯈꯣꯏ ꯂꯝꯅ ꯁꯤꯒ ꯈꯦꯠꯅꯕ꯭ꯔꯅ ꯍꯪꯏꯅꯦ
ꯃꯥꯅꯦ ꯃꯥꯅꯦ ꯃꯄꯥꯟꯗ ꯂꯩꯕꯒꯤꯅꯦ ꯈꯤꯇꯪꯗꯤ ꯈꯦꯟꯅꯒꯗꯕ ꯃꯥꯜꯂꯦ ꯃꯔꯝꯗꯤ ꯅꯣꯡꯖꯨ ꯅꯨꯡꯁꯥꯒꯥ ꯗꯟꯇꯅ ꯈꯤꯇꯪ ꯁꯥꯕ ꯍꯥꯏꯒꯦ ꯖꯒꯥ ꯖꯒꯥ ꯈꯥꯇꯪꯕꯨ ꯈꯦꯟꯅꯔꯗꯤ ꯁꯥꯕ ꯏꯪꯕꯁꯨ ꯂꯣꯏ ꯈꯦꯟꯅꯕꯅꯦꯕ ꯑꯗꯣ ꯃꯔꯨꯞꯁꯨ ꯑꯅꯥ ꯑꯌꯦꯛ ꯇꯤ ꯀꯃꯥꯏ ꯇꯧꯕ ꯑꯅꯥ ꯑꯌꯦꯛ ꯌꯥꯎꯗꯕ ꯅꯠꯇ꯭ꯔꯣ
ꯑꯩꯁꯦ ꯍꯟꯗꯛꯁꯦ ꯍꯥꯏꯗꯤ ꯏꯁꯥꯁꯤ ꯃꯄꯥꯟꯗ ꯂꯩꯕꯅꯤꯅ ꯐꯖꯅ ꯆꯥꯕ ꯐꯪꯗꯕꯅꯤꯅ ꯕꯥꯏ ꯅꯪꯒꯤ ꯑꯍꯣꯡꯕ ꯂꯥꯛ
ꯃꯥꯅꯤ ꯃꯥꯅꯤ ꯆꯥꯛ ꯏꯟꯖꯥꯡꯁꯨ ꯑꯅꯝꯕꯅ ꯑꯈꯣꯏ ꯁꯣꯝ ꯅꯥꯀꯟꯒꯥꯗꯤ ꯆꯥꯕ ꯐꯪꯉꯝꯃꯔꯣꯏ ꯑꯗꯣꯝ ꯅꯥꯀꯟ ꯆꯥꯛ ꯏꯟꯖꯥꯡ ꯉꯥꯛꯇ ꯆꯥꯕ ꯐꯪꯉꯝꯅꯤ ꯅꯪꯗꯤ ꯆꯥꯛ ꯏꯟꯖꯥꯡ ꯈꯦꯠꯅꯕ ꯍꯥꯏꯁꯦ ꯊꯕꯛꯁꯨ ꯍꯩꯅꯤꯡꯗꯕꯅꯦꯕ ꯀꯩꯁꯨ ꯊꯕꯛ ꯇꯧꯕꯗ
ꯈꯣꯏꯒꯤ ꯌꯨꯝꯖꯤꯗꯤ ꯑꯆꯝꯕ ꯉꯥꯛꯇ ꯆꯥꯕ ꯃꯤꯏꯒꯤꯗꯤ ꯏꯟꯁꯥꯡ ꯈꯨꯗꯤꯡ ꯊꯥꯎ ꯍꯥꯞꯄꯅꯤꯅꯀꯣ ꯁꯥꯗꯁꯨ ꯌꯥꯝ ꯁꯣꯛꯄ ꯍꯦꯜꯂꯦ ꯑꯗꯩꯗꯤ ꯆꯥꯛ ꯏꯟꯁꯥꯡꯁꯦ ꯏꯪ ꯐꯥꯎꯗ ꯌꯥꯝ ꯊꯤꯅ ꯈꯦꯠꯅꯩꯗ ꯃꯣꯏ
ꯍꯣ ꯑꯗꯨꯅꯦ ꯑꯦ ꯑꯗꯣ ꯃꯔꯨꯞ ꯅ ꯅꯥꯍꯥꯟ ꯑꯩꯉꯣꯟꯗ ꯍꯥꯏꯔꯝꯒꯅꯤ ꯍꯥꯏꯕ ꯂꯧ ꯁꯤꯡꯎꯒꯤ ꯋꯥꯐꯝꯒꯤ ꯃꯇꯥꯡꯗꯣ
ꯑꯣ ꯑꯩꯁꯤ ꯅꯍꯥꯟ ꯍꯪꯒꯦ ꯇꯧꯔꯝꯕꯅꯤ ꯅꯣꯏ ꯂꯩꯕꯅꯤꯅ ꯂꯧ ꯁꯤꯡ ꯀꯃꯥꯏ ꯀꯃꯥꯏ ꯇꯧꯔꯤꯒꯦ ꯑꯀꯥꯏꯕ ꯂꯩꯍꯕ꯭ꯔ ꯍꯪꯒꯦ ꯇꯧꯔꯝꯕꯅꯤ
ꯑꯥ ꯑꯝ ꯑꯩꯁꯨ ꯅꯤꯡꯁꯤꯡꯉꯝꯕꯅꯦ ꯃꯔꯨꯞꯅ ꯅꯍꯥꯟ ꯅꯍꯥꯏ ꯑꯈꯣꯏ ꯂꯩꯃꯤꯟꯅꯩꯉꯩ ꯃꯇꯝꯗ ꯑꯩꯁꯨ ꯃꯔꯨꯞꯅ ꯍꯌꯦꯡ ꯈꯔ ꯈꯔ ꯆꯥꯎꯔꯕ ꯈꯔ ꯄꯩꯁꯥ ꯅꯨꯡꯁꯥ ꯆꯤꯜꯂꯛꯇꯕ ꯃꯇꯝꯗ ꯂꯧꯁꯤꯎꯗ ꯈꯔ ꯁꯦꯟ ꯊꯥꯗꯒꯅꯤ ꯍꯥꯐꯕꯗꯣ ꯑꯩꯖꯨ ꯈꯜꯂꯝꯃꯤꯅꯦ ꯃꯔꯨꯞꯅ ꯐꯣꯟ ꯂꯧꯎ ꯁꯤꯡꯎꯁꯤ ꯍꯥꯟꯅꯒꯗꯤ ꯌꯥꯝ ꯈꯦꯟꯅꯔꯦꯗ ꯅꯍꯥ ꯑꯣꯏꯔꯤꯉꯩ ꯃꯇꯝ ꯈꯨꯜꯂꯪꯒꯤ ꯄꯩꯁꯥ ꯗꯕꯨ ꯑꯣꯏꯔꯣ ꯑꯗꯒꯤ ꯂꯧ ꯁꯤꯡꯎꯁꯤ ꯍꯥꯏꯗꯤ ꯂꯧꯎ ꯁꯤꯡꯎ ꯇꯧꯕꯁꯤ ꯅꯣꯡꯖꯨ ꯅꯨꯡꯁꯥꯒꯤ ꯃꯈꯥ ꯄꯣꯜꯂꯦ ꯅꯣꯡꯖꯨ ꯅꯨꯡꯁꯥꯒꯤ ꯃꯈꯥ ꯄꯣꯜꯂꯦꯕ ꯅꯣꯡꯖꯨ ꯅꯨꯡꯁꯥꯗꯨ ꯅꯤꯌꯣꯝ ꯆꯨꯝꯅ ꯍꯥꯟꯅ ꯗꯧꯅ ꯂꯩꯇꯔꯕꯗꯤ ꯑꯈꯣꯏꯁꯨ ꯃꯇꯝ ꯃꯐꯝ ꯃꯇꯝ ꯍꯣꯡꯕꯝ ꯗꯔꯀꯥꯔ ꯇꯥꯏ ꯅꯠꯇ꯭ꯔꯥ
ꯃꯥꯅꯤ ꯃꯔꯨꯞ ꯑꯗꯣ ꯃꯔꯨꯞ ꯅꯣꯡꯁꯤꯡꯁꯤ ꯃꯇꯝ ꯆꯥꯅ ꯆꯨꯔꯕꯗꯤ ꯑꯗꯣ ꯏꯁꯤꯡ ꯏꯆꯥꯎ ꯊꯣꯛꯄ ꯀꯃꯥꯏ ꯇꯧꯏ ꯂꯧ ꯁꯤꯡꯁꯤ ꯕ ꯌꯥꯗꯕ꯭ꯔꯥ ꯀꯃꯥꯏ ꯇꯧꯏ
ꯑꯣ ꯃꯔꯨꯞꯇꯤ ꯃꯄꯥꯟ ꯂꯩꯕꯅꯤꯅ ꯈꯪꯉꯝꯃꯔꯣꯏ ꯂꯧꯁꯤꯡꯁꯦ ꯄꯨꯔꯥ ꯒ꯭ꯌꯥꯟ ꯇꯥꯗ꯭ꯔꯦ ꯍꯦ ꯅꯣꯡꯁꯤ ꯃꯇꯝ ꯆꯥꯅ ꯆꯨꯕ ꯃꯥꯜꯂꯝꯃꯅꯤ ꯆꯨꯔꯛꯑꯔꯣꯏ ꯅꯣꯡ ꯆꯨꯗꯧ ꯃꯇꯝꯗ ꯆꯨꯗ꯭ꯔꯦ ꯆꯨꯗꯧ ꯃꯇꯝꯗ ꯆꯨꯗ꯭ꯔꯝꯅꯤꯅ ꯃꯤꯁꯨ ꯋꯥꯅꯔꯦ ꯆꯠꯇꯧ ꯃꯇꯝꯗ ꯂꯧ ꯀꯨꯝꯗ꯭ꯔꯦ ꯂꯧ ꯀꯨꯝꯗ꯭ꯔꯕꯅꯤꯅ ꯏꯁꯤꯡ ꯏꯀꯪ ꯊꯣꯛꯑꯦ ꯂꯧꯁꯨ ꯐꯖꯟꯅ ꯍꯧꯗ꯭ꯔꯦ ꯑꯗꯒꯤ ꯅꯣꯡ ꯇꯥꯔꯦ ꯅꯤꯌꯣꯝ ꯆꯨꯝꯅ ꯇꯥꯗ꯭ꯔꯦ ꯈꯔ ꯑꯀꯨꯠ ꯑꯇꯣꯡ ꯍꯥꯏꯕꯃꯁꯨ ꯂꯩ ꯂꯧ ꯂꯧꯐꯝꯗꯨꯁꯨ ꯅꯠꯇ꯭ꯔꯥ ꯑꯥ ꯑꯀꯨꯠꯄ ꯖꯒꯥꯗꯗꯤ ꯏꯁꯤꯡ ꯑꯥ ꯌꯧꯅ ꯊꯨꯝꯃꯦ ꯃꯔꯨꯞ ꯈꯣꯏꯁꯨ ꯂꯧ ꯖꯒꯥ ꯀꯨꯠꯀꯨꯝ ꯇꯨꯗꯥꯏꯅꯦ ꯂꯧꯐꯝ
ꯃꯥꯟꯅꯦ ꯀꯩꯅꯣꯍꯣꯢꯁꯨ ꯑꯩꯈꯣꯢꯒꯤꯁꯨ ꯖꯒꯥꯗꯣ ꯀꯨꯠꯄꯅꯤꯅ ꯅꯣꯡ ꯏꯁꯤꯡꯖꯨ ꯐꯖꯅ ꯖꯨꯗ꯭ꯔꯕꯅꯤꯅ ꯏꯁꯤꯡ ꯏꯆꯥꯎ ꯊꯣꯛꯇꯅ ꯎꯕ ꯌꯥꯗꯕ ꯃꯑꯣꯡ ꯑꯩꯈꯣꯢꯒꯤꯗꯤ ꯑꯗꯨꯃꯥꯢ ꯌꯥꯝ ꯊꯤꯅ ꯑꯋꯥꯕ ꯃꯥꯢꯌꯣꯛꯅꯔꯦ ꯍꯥꯏ ꯑꯩꯈꯣꯢ
ꯑ ꯆꯞꯃꯥꯟꯅꯩꯗ ꯑꯩꯈꯣꯢꯁꯨ ꯑꯩ ꯊꯦꯡꯅꯔꯝꯃꯦ ꯃꯔꯨꯞꯈꯣꯢꯒꯤ ꯉꯍꯥꯟꯒꯤ ꯂꯧꯐꯝꯗꯣ ꯑꯁ ꯑꯩꯈꯣꯢꯁꯨ ꯆꯍꯤ ꯑꯃ ꯆꯥꯅꯉꯥꯢ ꯌꯥꯝ ꯋꯥꯟꯕꯅꯦ ꯏꯁꯤꯡꯅ ꯈ꯭ꯋꯥꯡ ꯌꯧꯁꯤꯜꯂꯦ ꯈꯨꯂꯪ ꯈꯨꯂꯪꯁꯨ ꯂꯣꯢ ꯄꯤꯔ ꯈꯨꯂꯪꯁꯨ ꯂꯣꯢ ꯊꯤꯔ ꯈꯨꯂꯪꯁꯨ ꯄꯩꯁꯥꯁꯨ ꯄꯤꯕ ꯍꯥꯔꯗꯕꯨ ꯑꯣꯢꯔꯣ ꯑꯃꯗꯕꯨ ꯑꯣꯢꯔꯣ ꯆꯍꯤ ꯑꯃ ꯆꯥꯅꯉꯥꯏ ꯁꯦꯝꯕ ꯍꯥꯢꯁꯤ ꯃꯔꯨꯞꯁꯨ ꯈꯪꯂꯝꯒꯅꯤ ꯃꯔꯨꯞꯁꯨ ꯂꯧ ꯎꯕꯅꯤꯅ
ꯐꯧ ꯊꯥꯕ ꯃꯇꯝ ꯊꯥꯗꯧꯕ ꯏꯁꯤꯡ ꯄꯥꯝꯕ ꯃꯇꯝꯗꯅ ꯏꯁꯤꯡ ꯐꯪꯉꯔꯣꯢ ꯐꯧ ꯃꯇꯝ ꯍꯦꯜꯂꯝꯗꯥꯢꯗꯅ ꯏꯁꯤꯡ ꯌꯥꯎꯔꯔꯣꯢ ꯐꯧ ꯂꯣꯛꯄ ꯌꯥꯕ ꯃꯇꯝꯗꯅ ꯑꯃꯨꯛ ꯍꯥꯗꯤ ꯌꯥꯝ ꯊꯤꯅ ꯑꯩꯈꯣꯢ ꯑꯉꯥꯡ ꯑꯣꯢꯔꯤꯉꯩꯗꯗꯤ ꯁꯤ ꯆꯍꯤ ꯑꯃꯗ ꯐꯧꯁꯤ ꯑꯅꯤꯔꯛ ꯊꯥꯕ ꯍꯥꯢꯕ ꯐꯧꯁꯤ ꯑꯗꯨꯃꯥꯢꯅ ꯂꯣꯛꯅꯔꯝꯃꯤ ꯍꯧꯖꯤꯛꯇꯤ ꯑꯃꯐꯥꯎꯕ ꯂꯣꯛꯄꯗ ꯌꯥꯝ ꯊꯤꯅ ꯑꯋꯥꯕ ꯑꯃ ꯃꯥꯢꯌꯣꯛꯅꯔꯦ ꯍꯥꯢ ꯇꯥꯔꯦ
ꯃꯥꯟꯅꯦ ꯃꯥꯟꯅꯦ ꯂꯧꯐꯝ ꯌꯥꯝꯕ ꯃꯤꯗꯗꯤ ꯌꯥꯝꯅꯕꯨ ꯐꯔꯤ ꯂꯧꯐꯝ ꯌꯥꯝꯗꯕ ꯑꯩꯈꯣꯢꯗꯗꯤ ꯌꯥꯝ ꯋꯥꯌꯦꯕ ꯍꯥꯟꯅꯗꯤ ꯑꯅꯤꯔꯛ ꯂꯣꯛꯄꯗꯣ ꯍꯧꯖꯤꯛꯇꯤ ꯑꯃꯨꯛꯈꯛꯇ ꯂꯣꯛꯑꯦ ꯑꯃꯨꯛꯈꯛꯇ ꯂꯣꯛꯄ ꯍꯥꯢꯗꯨꯕꯧ ꯅꯣꯡ ꯅꯣꯡꯖꯨ ꯅꯨꯡꯁꯥꯁꯤꯅ ꯒ꯭ꯌꯥꯟ ꯃꯦꯟ ꯇꯥꯗ꯭ꯔꯕꯅꯤꯅ ꯑꯗꯨꯝ ꯑꯩꯈꯣꯢꯁꯨ ꯂꯣꯛꯐꯝ ꯈꯪꯗ꯭ꯔꯦ ꯆꯍꯤ ꯑꯃ ꯑꯅꯤ ꯃꯥꯡꯕ ꯍꯥꯢꯁꯦ ꯆꯥꯅꯤꯉꯥꯢ ꯂꯩꯔꯛꯇ꯭ꯔꯤꯅꯦ ꯂꯥꯢꯔꯕ ꯑꯩꯈꯣꯢꯗꯗꯤ ꯅꯠꯇ꯭ꯔ
ꯃꯥꯟꯅꯦ ꯃꯥꯟꯅꯦ ꯃꯆꯤꯟꯖꯥꯛꯇꯤ ꯊꯛꯇꯕ ꯌꯥꯗꯕꯅꯤꯅ ꯂꯩꯔꯒ ꯄꯩꯁꯥ ꯃꯥꯡꯕꯅ ꯁꯨꯝ ꯍꯦꯟꯖꯤꯜꯂꯛ ꯇꯣꯡꯕꯅ ꯇꯣꯡꯕꯗꯒꯤ ꯃꯥꯡꯕꯅ ꯍꯦꯟꯖꯤꯜꯂꯛꯄ ꯑꯁꯤꯅ ꯌꯥꯝꯅ ꯑꯋꯥꯕ ꯑꯃꯁꯨ ꯑꯣꯢꯔꯤ
ꯃꯥꯟꯅꯦ ꯃꯥꯟꯅꯦ ꯐꯧ ꯐꯧ ꯂꯣꯛꯑꯝꯗꯥꯢ ꯐꯧ ꯂꯣꯛꯑꯝꯗꯥꯢ ꯖꯒꯥꯗꯨꯗ ꯐꯧ ꯂꯣꯛꯑꯝꯗꯥꯢ ꯖꯒꯥꯗꯨ ꯐꯔꯛ ꯑꯃꯨꯛ ꯇꯥꯔꯅꯤ ꯐꯧ ꯂꯣꯛꯄ ꯂꯣꯢꯔꯦ ꯐꯧ ꯈꯥꯎ ꯗꯧꯔꯦ ꯑꯗꯨꯢ ꯖꯒꯥꯗꯨꯗ ꯑꯃꯨꯛ ꯏꯁꯤꯡ ꯆꯣꯠꯂꯦꯅ ꯏꯁꯤꯡ ꯑꯃꯨꯛ ꯄꯨꯡꯆꯣꯠ ꯆꯣꯠꯂꯦꯅꯤ ꯀꯪꯍꯟꯕ ꯑꯃꯨꯛ ꯆꯪꯉꯅꯤ ꯃꯥꯢ ꯐꯧ ꯃꯍꯩꯁꯨ ꯐꯖꯗ꯭ꯔꯦ ꯑꯗꯨ ꯏꯁ ꯒ꯭ꯌꯥꯟ ꯇꯥꯗ꯭ꯔꯦ ꯀꯩ ꯍꯥꯢꯗꯨꯢꯅꯣ ꯑꯩꯁꯨ
ꯕꯦꯔꯥ ꯀꯥꯔꯕꯅꯤꯅ ꯑꯃꯨꯛ ꯃꯍꯩꯁꯨ ꯐꯖꯅ ꯄꯥꯜꯂꯔꯣꯢ ꯃꯥꯡꯉꯕꯅꯤꯅ ꯑꯇꯣꯞꯄ ꯃꯍꯩꯁꯨ ꯀꯃꯥꯢ ꯇꯧꯅꯤꯅ ꯏꯕꯣ ꯁꯥꯕꯒꯤ ꯀꯌꯥꯝ ꯁꯥꯕ ꯍꯦꯟꯈꯠꯀꯦꯗꯣ ꯃꯃꯥꯡ ꯃꯃꯥꯡꯗꯩ
ꯅꯣꯡꯖꯨ ꯅꯨꯡꯁꯥꯔꯣ
ꯑꯧ ꯁꯥꯕꯒꯤ ꯆꯥꯡꯁꯦ ꯑꯩꯈꯣꯢꯒꯤ ꯅꯨꯡꯁꯥ ꯃꯃꯥꯡ ꯃꯃꯥꯡꯗꯒꯤ ꯁꯥꯕꯒꯤ ꯆꯥꯡꯁꯤ ꯀꯌꯥꯝ ꯍꯦꯟꯈꯠꯀꯦ
ꯁꯥꯕꯒꯤ ꯆꯥꯡꯁꯤ ꯍꯦꯟꯒꯠꯂꯦ ꯆꯍꯤ ꯑꯃꯗ ꯍꯦꯟꯒꯠꯄ ꯍꯥꯢꯕꯨ ꯆꯍꯤ ꯑꯃꯗ ꯍꯦꯟꯒꯠꯄꯁꯤ ꯀꯃꯥꯢꯅ ꯍꯥꯢꯅꯤ ꯍꯥꯢꯐꯝ ꯈꯪꯗ꯭ꯔꯦ ꯅꯣꯡ ꯆꯥꯡ ꯅꯣꯡ ꯇꯥꯕꯒꯤ ꯆꯥꯡꯖꯨ ꯍꯦꯟꯒꯠꯄꯤ ꯁꯥꯕꯒꯤ ꯆꯥꯡꯁꯨ ꯍꯦꯟꯒꯠꯄꯤ ꯅꯣꯡ ꯅꯣꯡ ꯑꯃꯨꯛꯇꯪ ꯇꯥꯕꯗ ꯄꯨꯡ ꯑꯃ ꯅꯤꯗꯩ ꯍꯦꯟꯅ ꯇꯥꯗ꯭ꯔꯦ ꯅꯤꯅꯤ ꯍꯨꯝꯅꯤꯁꯨꯅ ꯇꯥꯗ꯭ꯔꯦ ꯅꯤꯅꯤ ꯍꯨꯝꯅꯤꯁꯨꯅ ꯇꯥꯔ ꯀꯥꯟꯗꯗꯤ ꯆꯤꯡꯗ ꯎ ꯄꯥꯟꯕꯤ ꯑꯃꯠꯇ ꯍꯧꯗ꯭ꯔꯦ ꯑꯗꯨꯅ ꯏꯁꯤꯡ ꯆꯨꯞꯁꯤꯟꯒꯗꯕ ꯃꯈꯩꯁꯨ ꯆꯨꯞꯁꯤꯟꯗ꯭ꯔꯦ ꯂꯩꯉꯣꯢꯅꯦ ꯂꯩꯅꯥꯡꯅꯦ ꯆꯤꯡꯒꯤ ꯂꯩꯕꯥꯛ ꯃꯈꯩꯗꯨꯅ ꯄꯨꯂꯞ ꯄꯨꯊꯔꯅꯤ ꯑꯗꯨꯅꯗꯤ ꯑꯗꯨꯝ ꯇꯨꯔꯦꯜꯗꯨ ꯃꯕꯨꯛ ꯊꯜꯂꯛ ꯃꯕꯨꯛ ꯊꯜꯂꯕꯅꯤꯅ ꯂꯧꯗ ꯑꯗꯨꯝ ꯍꯥꯢꯊꯔꯦ ꯑꯗꯨꯅꯤ ꯇꯧꯔꯤꯁꯦ
ꯑꯗꯨꯒ ꯂꯩꯕꯥꯛ ꯂꯩꯈꯣꯝꯗꯣ ꯑꯃꯨꯛ ꯃꯥꯡꯍꯜꯂꯛꯑꯅꯤ ꯂꯩꯈꯣꯝꯗꯨꯅ ꯑꯃꯨꯛꯇ ꯐꯨꯟꯒꯠꯂꯒ ꯄꯥꯟꯕꯤ ꯁꯤꯡꯕꯤꯁꯨ ꯍꯧꯕ ꯉꯝꯂꯣꯢꯗꯣꯢꯅꯤ
ꯃꯥꯅꯤ ꯃꯥꯅꯤ ꯑꯗꯨ ꯑꯗꯨꯒꯤꯁꯨ ꯃꯊꯛꯇ ꯂꯧ ꯊꯥꯔꯝꯗꯥꯢ ꯂꯧ ꯈꯣꯢꯔꯝꯗꯥꯢꯁꯨ ꯑꯗꯨ ꯍꯧꯖꯤꯛꯇꯤ ꯂꯧ ꯇꯈꯥꯢꯕ ꯍꯥꯏꯔꯣ ꯂꯧ ꯈꯣꯢꯕ ꯍꯥꯢꯔꯣ ꯃꯦꯆꯤꯟ ꯅꯠꯇ꯭ꯔꯗꯤ ꯇꯧꯅꯗ꯭ꯔꯦ ꯃꯦꯆꯤꯟꯗꯁꯨ ꯊꯥꯎ ꯃꯃꯟ ꯇꯥꯡꯈꯠꯂꯛꯑꯕꯅꯤꯅ ꯃꯦꯆꯤꯟꯒꯤ ꯕꯥꯔꯥ ꯄꯨꯡꯗ ꯆꯠꯄꯅꯤꯗꯣ ꯄꯨꯡꯗ ꯄꯩꯁꯥꯗꯨ ꯃꯁꯤꯡ ꯃꯁꯤꯡ ꯌꯥꯝ ꯌꯥꯝ ꯂꯧꯔꯦ ꯈꯣꯢꯕꯒꯤꯗꯤ ꯃꯣꯢ ꯂꯧꯚꯝ ꯊꯣꯛꯄꯁꯨ ꯂꯧꯒ꯭ꯔꯅꯤ ꯅꯠꯇ꯭ꯔ
ꯃꯣꯢꯁꯨ ꯄꯩꯁꯥ ꯇꯥꯜꯂꯤꯕꯅꯤꯅ ꯊꯥꯎ ꯃꯃꯟꯅ ꯅꯣꯡꯃꯒꯤ ꯍꯦꯟꯒꯠꯂꯛꯄꯅꯤꯅ ꯃꯣꯢꯁꯨ ꯂꯧꯗꯕꯗꯤ ꯌꯥꯗꯦ ꯑꯗꯣ ꯑꯩꯈꯣꯢꯗꯤ ꯄꯩꯁꯥ ꯂꯥꯛꯐꯝ ꯂꯩꯇꯕ ꯑꯩꯈꯣꯢꯗꯗꯤ ꯐꯩꯁꯨ ꯃꯥꯡ ꯃꯣꯢꯒꯤꯁꯨ ꯄꯤꯗꯕ ꯌꯥꯗꯦ ꯑꯗꯨꯅ ꯌꯥꯝꯅꯗꯤ ꯑꯩꯈꯣꯢꯅ ꯃꯥꯡꯕꯒꯤ ꯌꯥꯝꯅꯗꯤ ꯋꯥꯔꯕꯅꯤꯗ ꯑꯩꯈꯣꯢꯁꯤ ꯃꯔꯨꯞ
ꯋꯥꯔꯕꯅꯤꯕꯣ ꯑꯩꯈꯣꯢꯁꯦ ꯃꯊꯪ ꯆꯍꯤꯗꯁꯨ ꯀꯃꯥꯢ ꯀꯃꯥꯢ ꯇꯧꯔꯒ ꯂꯣꯛꯀꯗꯨꯢꯅꯣ ꯈꯜꯂꯤꯕꯅꯤ ꯃꯊꯪ ꯆꯍꯤꯁꯨ ꯂꯣꯛꯀꯗꯨꯢ ꯅꯠꯇ꯭ꯔ ꯃꯔꯨꯞꯈꯣꯢꯒꯤ
ꯍꯣ ꯑꯩꯈꯣꯢꯒꯤꯁꯨ ꯂꯣꯛꯇꯧꯔꯤꯅꯤ ꯃꯔꯨꯞ ꯑꯗꯣ ꯍꯥꯢꯐꯦꯠ ꯇꯝꯕ ꯉꯝꯗꯦ ꯆꯍꯤ ꯑꯃꯗ ꯁꯤ ꯊꯣꯛꯀꯅꯤ ꯃꯊꯪꯗꯗꯤ ꯁꯤ ꯊꯣꯛꯀꯅꯤ ꯅꯣꯡꯅ ꯁꯨꯃꯥꯢꯅ ꯆꯨꯒꯅꯤ ꯀꯅꯥꯅ ꯈꯪꯕ ꯃꯊꯪ ꯅꯣꯡ ꯀꯩ ꯂꯦꯞꯇꯕꯗ ꯏꯁꯤꯡ ꯏꯆꯥꯎ ꯊꯣꯛꯀꯗꯧꯔꯤꯅꯤ ꯑꯗꯨꯅ ꯍꯥꯢꯕ ꯉꯝꯗꯦꯗ ꯃꯔꯨꯞ ꯂ ꯂꯥꯢꯒꯤ ꯅꯣꯡꯗꯝꯕ ꯍꯥꯏꯕꯗꯨꯅꯤ
ꯂꯥꯢꯒꯤ ꯅꯣꯡꯗꯝꯗ ꯇꯥꯔꯦꯗ
ꯃꯥꯟꯅꯦ ꯃꯔꯨꯞ ꯃꯔꯨꯞ ꯃꯔꯨꯞ ꯉꯁꯤꯒꯤ ꯑꯩꯁꯨ ꯊꯝꯃꯒꯦ ꯃꯊꯪ ꯑꯃꯨꯛ ꯐꯖꯅ ꯇꯧꯔꯛꯑꯒꯦ ꯍꯣꯔꯦꯟ ꯐꯖꯅ
ꯍꯣꯢ ꯃꯊꯪ ꯐꯖꯅ ꯁꯛ ꯁꯛ ꯎꯅꯔꯒ ꯑꯣꯢꯅ ꯋꯥꯔꯤꯗꯣ ꯐꯖꯅ ꯁꯥꯟꯅꯔꯁꯤ ꯑꯗꯨꯅ ꯅꯨꯡꯉꯥꯢꯗꯧꯖꯨ ꯃꯥꯜꯂꯤ